ꯍꯜꯂꯣ꯫
ꯑ ꯇꯥꯏꯌꯦ ꯚꯥꯏ꯫
ꯑꯣ ꯇꯥꯕ꯭ꯔꯣ ꯚꯥꯏ꯫
ꯐꫭꯟ ꯅꯨꯡ ꯇꯧꯔꯛꯇꯕꯁꯨ ꯀꯨꯏꯔꯝꯃꯅꯤ ꯈꯔ ꯊꯕꯛ ꯏꯪꯈꯥꯡ ꯈꯔ ꯆꯥꯜꯂꯤ ꯍꯥꯏ ꯇꯥꯔꯦ
ꯑꯣ ꯏꯇꯥꯎ ꯑꯣ
ꯏꯊꯥ ꯊꯥꯖꯗꯅ ꯀꯣꯜ ꯇꯧꯔꯛꯏ ꯁꯤꯕꯣ ꯀꯔꯤ ꯂꯩꯔꯦ ꯉꯁꯤ ꯁꯤꯕꯣ
ꯏꯇꯥꯎ ꯀꯩꯁꯨ ꯅꯇꯦꯗ ꯁꯨꯝ ꯇꯥꯎ ꯋꯥꯔꯤ ꯁꯥꯟꯅꯗꯕꯁꯨ ꯀꯨꯏꯔꯦꯗꯅꯀꯣ ꯇꯥꯎꯒꯤ ꯊꯕꯛꯁꯨ ꯈꯔꯁꯤ ꯉꯩꯕ ꯍꯥꯏꯗꯨꯅꯤ ꯏꯇꯥꯎ ꯇꯥꯎꯅꯁꯨ ꯅꯤꯡꯁꯤꯡ ꯅꯤꯡꯁꯤꯡꯕꯤꯔꯛꯇꯅꯤꯅꯀꯣ ꯏꯇꯥꯎ ꯇꯥꯎꯁꯨ ꯊꯕꯛ ꯈꯔ ꯆ ꯅꯤꯅ ꯑꯩꯅ ꯍꯦꯛꯇ ꯅꯤꯡꯁꯤꯡ ꯉꯥꯝꯃꯤ ꯏꯇꯥꯎ
ꯎꯝ ꯍꯣꯏꯅꯦ ꯏꯇꯥꯎꯗꯤ ꯅꯨꯄꯤꯁꯨ ꯀꯩꯅꯣ ꯇꯧꯔꯝꯃꯤꯅꯦ ꯎꯝ ꯃꯥꯅꯦ ꯃꯥꯅꯦ ꯍꯣꯏ ꯆꯨꯝꯃꯤ ꯏꯇꯥꯎ ꯏꯇꯥꯎ ꯏꯅꯥꯎ ꯅꯨꯄꯤꯁꯨ ꯀꯩꯅꯣ ꯇꯧꯔꯝꯃꯤꯅꯀꯣ ꯍꯥꯏꯗꯤ ꯅꯨꯄꯤꯁꯨ ꯀꯩꯅꯣ ꯇꯧꯗꯕ ꯌꯥꯗꯕꯅꯤꯅ ꯏꯇꯥꯎ ꯆꯨꯝꯃꯦ ꯃꯊꯟ ꯑ ꯆꯥꯔꯒꯦ ꯇꯥꯎ ꯁꯤꯕꯣ
ꯑ ꯑ ꯍꯋꯥꯏ ꯑꯣꯏꯅ ꯇꯧꯔꯦ ꯍꯥꯏ ꯇꯥꯔꯦ
ꯎꯝ ꯃꯥ
ꯑ ꯈꯔ ꯌꯥꯎꯔꯞꯄꯅꯤꯅ ꯀꯔꯤ ꯇꯧ ꯌꯥꯅ ꯌꯥꯅꯕ ꯍꯋꯥꯏ ꯑꯣꯏꯅ ꯇꯧꯔꯦ
ꯎꯝ ꯃꯥ ꯏꯇꯥꯎ ꯃꯥꯅꯤ ꯏꯇꯥꯎ ꯎꯝ ꯏꯇꯥꯎ ꯀꯥꯂꯦꯟꯅꯤꯅꯀꯣ ꯑꯩꯈꯣꯏꯁꯨ ꯏꯇꯥꯎ ꯉꯁꯤꯗꯤ ꯀꯩꯅꯣ ꯇꯧꯔꯦ ꯎꯝ ꯊ ꯊꯕꯤ ꯑꯃ ꯑꯩꯈꯣꯏꯒꯤ ꯁꯧꯒꯔꯤꯗꯨ ꯁꯧꯒꯔꯤꯗꯨ ꯐꯖꯅ ꯊꯣꯡꯉꯦ ꯆꯝꯊꯣꯡ ꯍꯥꯏꯇꯥꯔꯦꯅꯦ ꯐꯖꯅ ꯀꯥꯂꯦꯟꯅꯤꯅ ꯁꯥꯕꯅꯤꯅ ꯑꯩꯈꯣꯏꯒꯤ ꯕꯣꯔꯥ ꯑꯃ ꯍꯥꯏꯇꯥꯔꯦ ꯐꯖꯅ ꯉꯧꯕ ꯑꯃꯥꯏꯅ ꯇꯧꯔꯦ ꯏꯇꯥꯎ
ꯑꯗꯨ ꯇꯒꯤ ꯏꯇꯥꯎꯒꯤ ꯆꯨꯝꯕ ꯂꯥꯟꯕꯗꯤ ꯈꯪꯗꯦꯀꯇꯥꯎ ꯏꯇꯥꯎꯅꯁꯨ ꯍꯥꯏꯕꯤꯔꯛꯇꯕ ꯍꯥꯏ ꯇꯥꯔꯦ ꯁꯨꯝ ꯑꯩꯅꯁꯨ ꯀꯣ ꯁꯨꯝ ꯅꯤꯡꯁꯤꯡꯉꯕ ꯍꯥꯏꯗꯨꯅꯤꯇꯥꯎ ꯇ ꯍꯟꯅꯛꯄꯣ ꯑꯩꯈꯣꯏꯒꯤ ꯑꯩꯈꯣꯏꯒꯤ ꯃꯤꯔꯣꯟꯕ ꯑꯩꯈꯣꯏꯒꯤ ꯃꯇꯝ ꯌꯧꯕꯒꯤ ꯋꯥꯔꯤ ꯑꯃ ꯍꯥꯏꯐꯦꯠ ꯁꯨꯝ ꯇꯥꯕ ꯏꯇꯥꯎ ꯑꯗꯨꯒꯤ ꯁꯨꯝ ꯇꯥꯎ ꯅꯤꯁꯤꯡꯉꯥꯏꯅꯦ
ꯀꯩ ꯆ ꯐꯅ ꯊꯕꯛ ꯏꯪꯈꯥꯡ ꯈꯔ ꯆꯤꯜꯂꯦ ꯍꯥꯏ ꯑꯗꯨꯒꯤ ꯃꯇꯥꯡꯒꯤꯗ ꯑ ꯑ ꯎꯅꯔꯝꯗꯥꯏꯒꯤ ꯑꯅꯥ ꯑꯌꯦꯛꯇꯤ ꯌꯥꯎꯔꯛꯄꯅꯤꯅ ꯆꯥꯛ ꯏꯟꯁꯥꯡꯁꯨ ꯑꯩꯅ ꯑꯝ ꯍꯣꯠꯅꯔꯦ ꯑꯣ ꯑ ꯂ ꯃꯣꯏꯒꯤ ꯁꯦꯕꯥꯁꯨ ꯑꯩꯅ ꯇꯧꯔꯦ ꯑ ꯊꯕꯛ ꯏꯪꯈꯥꯡꯁꯨ ꯌꯥꯝ ꯆꯤꯜꯂꯦ ꯍꯥꯏ ꯇꯥꯔꯦ ꯕꯥꯏ ꯑꯗ
ꯍꯣꯏ ꯏꯇꯥꯎ ꯃꯅꯤ ꯍꯣꯏꯅꯦ ꯀꯩꯅꯣ ꯇꯧꯕꯅꯤꯅ ꯑꯂꯨ ꯃꯔꯥꯡ ꯍꯥꯏꯇꯥꯔꯦ ꯈꯤꯇꯪ ꯌꯥꯔꯤꯃꯩꯗꯤ ꯊꯥꯡꯍꯟꯗꯅꯕ ꯍꯣꯠꯅꯕ ꯍꯥꯏꯇꯥꯔꯦ ꯏꯇꯥꯎ ꯏꯇꯥꯎꯅ ꯑꯗꯨꯝ ꯋꯥꯁꯨ ꯋꯥꯅ ꯅꯪ ꯃꯇꯝ ꯊꯥꯔꯦ ꯏꯇꯥꯎ ꯏꯇꯥꯎ ꯅꯨꯄꯤ ꯅꯨꯄꯤ ꯑꯣꯏꯔꯨꯅꯤꯅ ꯍꯥꯏꯇꯥꯔꯦ ꯑꯔꯨꯝ ꯑꯌꯥꯡ ꯈꯤꯇꯪ ꯊꯥꯡꯍꯟꯗꯅ ꯍꯥꯏꯗꯤ ꯐꯖꯅ ꯀꯨꯞꯅ ꯍꯥꯏꯇꯥꯔꯦ ꯏꯇꯥꯎ ꯍꯌꯦꯡ ꯈꯤꯇꯪ ꯁꯣꯏꯕꯩ ꯏꯇꯥꯎ ꯀꯩꯅꯣ ꯇꯧꯗꯣꯏꯅꯤꯀꯣ ꯑꯗꯨꯅ ꯈꯤꯇꯪ ꯆꯦꯁꯤꯜꯂꯣ ꯃꯥꯏꯇꯧ
ꯍꯥꯏꯅꯤ
ꯏꯇꯥꯎ ꯋꯥꯔꯤꯁꯨ ꯅꯨꯡꯉꯥꯏ ꯏꯇꯥꯎ ꯑꯁ
ꯁꯤꯒꯤꯅ ꯁꯤ ꯑꯣꯏꯔꯦ ꯏꯇꯥꯎ ꯏꯇꯥꯎ ꯑꯩꯈꯣꯏꯃꯍꯜꯁꯥꯏ ꯑꯩꯈꯣꯏꯒꯤ ꯊꯥꯏꯅꯒꯤ ꯑꯩꯈꯣꯏ ꯏꯇꯥꯎ ꯑꯩꯈꯣꯏꯅ ꯆꯠꯂꯝꯕ ꯀꯩꯅꯣꯗꯣ ꯄꯥꯠ ꯑꯃ ꯂꯩꯇ꯭ꯔꯣ ꯏꯇꯥꯎ ꯑꯩꯈꯣꯏ ꯊꯥꯏꯅ ꯆꯠꯂꯝꯕ ꯄꯥꯠ ꯇꯣ ꯏꯇꯥꯎ ꯆꯠ ꯆꯠꯇꯕ ꯀꯨ ꯀꯨꯏꯌꯦꯀꯣ ꯄꯥꯠꯇꯨ ꯐꯗꯤ ꯐꯖꯕꯅꯤꯀꯣ
ꯃꯥꯅꯤ ꯃꯥꯅꯤ ꯃꯥꯅꯤ ꯉꯥꯒ ꯀꯩꯅꯣ ꯇꯧꯔꯒ ꯊꯥꯗꯔꯒ ꯑꯩꯈꯣꯏ ꯍꯩ ꯔꯥ ꯎꯍꯩꯋꯥꯍꯩ ꯃꯩ ꯐꯖꯅ ꯌꯥꯝꯁꯨ ꯅꯨꯡꯉꯥꯏꯕꯅꯤ ꯃꯍꯥꯛ ꯍꯛꯁꯤꯡꯅ ꯂꯥꯡꯉꯒ ꯀꯥꯂꯦꯟꯁꯨ ꯀꯥꯂꯦꯟ ꯑꯣꯏꯕꯅꯤꯅꯀꯣ ꯍꯣꯏ ꯏꯇꯥꯎ ꯍꯧꯖꯤꯛꯇꯤ ꯆꯠꯄ ꯌꯥꯎꯒꯦ ꯀꯩꯅꯣ ꯇꯧꯔꯒ ꯍꯥꯏꯗꯤ ꯏꯇꯥꯎ ꯑꯉꯥꯡ ꯎꯅꯔꯕ ꯃꯇꯨꯡꯗ ꯇꯞꯅ ꯏꯪꯅ ꯍꯥꯏꯇꯥꯔꯦ ꯏꯇꯥꯎ ꯅꯣꯡꯃ ꯆꯠꯂꯨꯁꯦ ꯑꯉꯥꯡ ꯀꯩꯅꯣꯒ ꯍꯥꯏ ꯃꯥꯏ ꯇꯧ ꯆꯠꯂꯨꯁꯤ ꯃꯣꯏꯒꯤ ꯃꯐꯝꯗꯣ ꯑꯩꯁꯨ ꯆꯠ ꯇꯕ ꯀꯨꯏꯔꯕ ꯑꯩꯈꯣꯏ ꯀꯩꯅꯣ ꯇꯧꯒꯔꯦ ꯍꯥꯏꯕ ꯁꯦꯝꯖꯤꯟ ꯁꯥꯖꯤꯜꯂꯒ ꯍꯥꯏ ꯇꯔꯦ ꯑꯩꯈꯣꯏꯒꯤ ꯃꯤ ꯂꯥꯛꯅꯕ ꯍꯥꯏ ꯇꯥꯔꯦ ꯐꯖꯅ ꯁꯦꯝꯈꯔꯦ ꯍꯥꯏꯅ ꯄꯥꯎ ꯇꯥ ꯑꯕ
ꯍꯣꯏ ꯃꯃꯥꯡ ꯃꯃꯥꯡꯗꯗꯤ ꯑꯩꯈꯣꯏꯅ ꯆꯠꯄ ꯃꯇꯝꯗꯗꯤ ꯑꯗꯨꯝ ꯑꯃ ꯑꯃ ꯆꯪ ꯆꯪꯍꯜꯂꯦ ꯍꯧꯖꯤꯛꯇꯤ ꯄꯩꯁꯥ ꯅꯨꯡ ꯇꯥꯟꯐꯝ ꯑꯣꯏ ꯎꯍꯟꯈꯔꯦ ꯍꯥꯏꯕ ꯄꯥꯎ ꯑꯃ ꯇꯥꯏꯌꯦ ꯐꯖ ꯐꯖ ꯑ ꯃꯐꯝ ꯁꯦꯝꯒꯠꯂꯒ ꯃꯌꯥꯝ ꯀꯣꯏꯕ ꯂꯥꯛꯐꯝ ꯌꯦꯡꯅꯕ ꯂꯥꯛꯐꯝ ꯑꯗꯨꯃꯥꯏꯅ ꯑꯣꯟꯊꯣꯛꯈ꯭ꯔꯦ ꯍꯥꯏꯕ ꯇꯥꯏꯦ ꯑꯩꯈꯣꯏꯁꯨ ꯅꯣꯡꯐꯥꯗꯣꯛ ꯑꯩꯒꯤ ꯅꯨꯄꯤ ꯑꯅꯥ ꯑꯌꯦꯛ ꯌꯥꯎꯔꯤꯕꯁꯤ ꯁꯤ ꯐꯕꯒ ꯑꯗꯨꯝ ꯑꯩꯈꯣꯏꯁꯨ ꯅꯣꯡꯐꯥꯗꯣꯛ ꯆꯔꯥ ꯑꯃ ꯆꯥꯕ ꯑꯣꯏꯒꯦꯔꯥ
ꯍꯣꯏ ꯍꯣꯏ ꯎꯝ ꯌꯥꯏ ꯌꯥꯏ ꯏꯇꯥꯎ ꯃꯣꯏꯒꯤ ꯎ ꯆꯥꯛ ꯆꯥꯐꯝ ꯀꯩ ꯇꯧꯕ ꯐꯖꯅ ꯁꯦꯝꯃꯦ ꯍꯥꯏꯕꯅꯦꯕ ꯀꯥꯏꯅ ꯏꯇꯧ ꯥꯎ ꯃꯣꯏꯗꯨꯝꯁꯨ ꯏꯪꯁꯨ ꯏꯪꯕꯩꯅꯀꯣ ꯃꯤꯁꯨ ꯌꯥꯝ ꯂꯥꯛꯄꯅꯤ ꯇꯥꯎ ꯑꯗꯨ ꯍꯌꯦꯡ ꯅꯣꯡꯃꯩꯇꯥꯎꯒꯤ ꯀꯩ ꯇꯧꯔꯒ ꯂꯣꯏꯔꯒ ꯇꯞꯅ ꯆꯠꯂꯨꯁꯦ
ꯍ
ꯏꯇꯥꯎ ꯑꯗꯨꯅꯤ ꯑꯁ ꯑꯅꯥ ꯑꯌꯦꯛ ꯌꯥꯎꯕ ꯍꯥꯏꯁꯤ ꯀꯩꯅꯣ ꯇꯧꯕꯅꯤꯅ ꯏꯇꯥꯎ ꯎꯝ
ꯑꯩ ꯍꯧꯖꯤꯛ ꯍꯧꯖꯤꯛꯄꯨ ꯅꯨꯄꯤ ꯑꯉꯥꯡ ꯊꯤꯕꯩ ꯋꯥꯈꯜ ꯁꯦ ꯏꯂꯩ ꯂꯩꯇ ꯕ꯭ꯔꯥ ꯀꯃꯥꯏ ꯇꯧꯔꯤꯕꯥ
ꯅꯨꯄꯤ ꯑꯉꯥꯡꯁꯤ ꯏꯇꯥ ꯑꯩ ꯅꯨꯄꯤ ꯑꯉꯥꯡꯁꯤ ꯀꯩꯅꯣ ꯇꯧꯗꯔꯤ ꯍꯥꯏ ꯇꯥꯔꯦ ꯑꯩꯈꯣꯏꯒꯤ ꯃꯇꯝ ꯈꯤꯇꯪ ꯑꯩꯈꯣꯏ ꯌꯨꯝꯒꯤ ꯍꯥꯏ ꯇꯥꯔꯦ ꯌꯨꯝ ꯅꯣꯡ ꯐꯖꯅ ꯀꯩꯅꯣ ꯇꯧꯔꯃꯩ ꯃꯇꯝ ꯈꯔ ꯆꯩꯔꯒ ꯑꯣꯏꯅ ꯍꯥꯏꯗꯤ ꯊꯤꯅꯕ ꯑꯗꯨꯃꯥꯏꯅ ꯇꯧꯔꯦ ꯍꯥꯏꯇꯥꯔꯦ ꯏꯇꯥꯎ ꯍꯥꯏꯗꯤ ꯏꯇꯥꯎ ꯌꯨꯝ ꯀꯩ ꯐꯖꯅ ꯁꯥꯗ꯭ꯔꯩꯗꯤ ꯑꯃꯨꯛ ꯅꯨꯄꯤ ꯑ ꯉꯥꯡꯁꯤ ꯑꯃꯨꯛ ꯃꯣꯏ ꯁꯤ ꯍꯧꯖꯤꯛ ꯃꯇꯝꯁꯤꯗꯗꯤ ꯑꯃꯨꯛ ꯂꯤꯇꯥꯎ ꯂꯩꯗꯅ ꯑꯗꯨꯅ ꯌꯨꯝꯅꯨꯡ ꯀꯩꯅꯣ ꯇꯧꯒꯦꯗ ꯀꯣ ꯑꯗꯨꯨꯃꯥꯏꯅ ꯈꯜꯂꯤ ꯏꯇꯥꯎ ꯍꯥꯏꯗꯤ ꯃꯣꯏꯁꯨ ꯋꯥꯗꯅꯕ ꯍꯌꯦꯡ ꯂꯩ ꯀꯥꯏꯅꯀꯣ
ꯌꯥ ꯁꯤꯕꯤꯦ ꯍꯣꯏ ꯅꯖꯤꯛꯇꯤ ꯅꯨꯨꯄꯤꯌꯥꯁꯤꯁꯤꯡꯗꯤ ꯌꯥꯝ ꯁꯤꯡꯉꯤ ꯍꯥꯏꯇꯥꯔꯦ ꯌꯨꯝꯗ ꯐꯖꯗ꯭ꯔꯗꯤ ꯂꯥꯛꯅꯤꯡꯗꯦ ꯍꯥꯏꯇꯥꯔꯦ ꯃꯣꯏꯅ ꯑꯥ ꯒꯋꯥꯒ ꯌꯨꯝꯅꯨꯡ ꯗꯤ ꯁꯦꯝꯖꯤꯜꯂꯕ꯭ꯔꯥ ꯀꯃꯥꯏꯅ ꯇꯧꯋꯤꯅ ꯍꯧꯖꯤꯦ
ꯇꯥꯎ ꯑꯗꯨꯅꯤ ꯑꯩꯅ ꯍꯥꯏꯁꯤ ꯏꯇꯥꯎ ꯍꯟꯗꯛ ꯁꯦꯝꯖꯤꯟꯕ ꯍꯧꯔꯦꯕꯀꯣ ꯏꯇꯥꯎ ꯑꯗꯨ ꯄꯩꯁꯥꯕꯁꯤ ꯍꯧꯖꯤꯛ ꯅꯍꯥꯟ ꯅꯍꯥꯟꯋꯥꯏꯒꯤ ꯊꯥꯏꯅꯒꯤ ꯑꯩꯈꯣꯏꯒꯤ ꯃꯇꯝ ꯑꯩꯈꯣꯏꯒꯤ ꯏꯄꯥ ꯏꯄꯨꯒꯤ ꯃꯇꯝꯗꯤ ꯅꯨꯡꯉꯥꯏꯗꯅꯀꯣ ꯍꯧꯁꯤꯅ ꯑꯃꯨꯛ ꯑꯩꯈꯣꯏꯒꯤ ꯃꯇꯝ ꯄꯩꯁꯥꯁꯤ ꯐꯠꯇ ꯆꯪꯉꯤꯗꯅꯀꯣ ꯑꯩꯈꯣꯏꯒꯤ ꯑꯩꯈꯣꯏꯒꯤ ꯀꯩꯅꯣ ꯇ ꯑꯩꯈꯣꯏꯒꯤ ꯃꯣꯏ ꯐꯥꯎꯟꯗꯦꯁꯟ ꯍꯥꯏ ꯇꯥꯔꯦ ꯑꯩꯈꯣꯏꯒꯤ ꯑꯗꯨꯒꯨꯝꯕ ꯑꯁ ꯌꯥꯝ ꯆꯪꯉꯦꯗ ꯄꯩꯁꯥ ꯍꯥꯏ ꯈꯗ ꯑꯗꯩ ꯈꯨꯠꯁꯨꯃꯟꯁꯨ ꯌꯥꯝ ꯆꯪꯉꯦꯕꯀꯣ ꯑꯗꯨꯅꯅꯦ ꯏꯇꯥꯎ ꯍꯦ ꯈꯪꯉꯝꯃꯅꯤ ꯑꯗꯨ ꯑꯗꯨꯅꯕꯨꯣꯅ ꯆ ꯇ ꯑ ꯑꯗꯨ ꯑꯩꯁꯨ ꯃꯃꯥꯡꯗ ꯑꯩꯈꯣꯏꯒꯤ ꯎ ꯍꯥꯏꯥꯌꯨ ꯏꯇꯥꯎ
ꯁꯨꯃꯥꯏꯅ ꯑꯃ ꯑꯃ ꯁꯦꯝꯒꯣꯏ ꯁꯥꯒꯠꯄ ꯂꯩꯔꯗꯤ ꯚꯥꯏꯈꯣꯏꯁꯨ ꯍꯥꯏꯗꯤ ꯄꯩꯁꯥ ꯅꯨꯡꯁꯥꯁꯨ ꯈꯔ ꯆꯜꯂꯝꯒꯅꯤ ꯍꯥꯏꯅ ꯈꯜꯂꯦ ꯑꯗꯣꯚꯥꯏ ꯍꯥꯏꯗꯤ ꯑꯩꯁꯨ ꯑꯉꯝꯕ ꯃꯇꯦꯡ ꯑꯗꯨꯝ ꯄꯥꯡꯖꯩ ꯑ ꯍꯤ ꯄꯥꯏꯒꯤꯕꯨ ꯑꯗꯨꯝ ꯍꯥꯏꯗꯤ ꯌꯥ ꯀ ꯑ ꯑꯗꯨ ꯄꯥꯏ ꯄꯥꯎ ꯍꯥꯏꯕꯤꯔꯛꯑꯣ ꯑꯩ ꯑꯗꯨꯝ ꯃꯇꯦꯟ ꯄꯪꯖꯥ
ꯍꯣꯏ ꯍꯣꯏ ꯏꯇꯥꯎ ꯌꯥꯏ ꯌꯥꯏ ꯏꯇꯥꯎ ꯑꯩꯅ ꯑꯃꯨꯛ ꯏꯇꯥꯎꯗꯨ ꯀꯩꯅꯣ ꯇꯧꯕꯅꯤꯅꯀꯣ ꯑꯁꯨꯃꯥꯏꯅ ꯍꯥꯏꯗꯤ ꯂꯩꯔꯕꯝꯃꯤꯅ ꯐꯤꯕꯝꯗꯨꯗ ꯑꯩꯅ ꯑꯃꯨꯛ ꯏꯇꯥꯎꯗ ꯑꯃꯨꯛ ꯍꯥꯏꯗꯤ ꯁꯦꯟ ꯍꯥꯏꯗꯤ ꯁꯦꯟ ꯆꯠꯀꯗꯕ ꯂꯩꯕꯅꯤ ꯏꯇꯥꯎꯒꯤ ꯁꯨꯝ ꯍꯥꯏꯗꯤ ꯂꯩꯗꯅ ꯑꯗꯨꯒꯤ ꯍꯥꯏꯗ꯭ꯔꯕꯅꯤ ꯀꯣꯟꯅ ꯃꯇꯥꯡ ꯆꯥꯗ꯭ꯔꯗꯤ ꯍꯥꯏꯔꯛꯇꯣꯏꯅꯤ ꯂꯩꯦꯇ ꯍꯥꯏꯀꯅꯤ ꯍꯥꯏꯔꯛꯀꯅꯤ
ꯄꯥꯏꯗꯣ
ꯑꯩꯈꯣꯏꯒꯤ ꯎꯝ
ꯍꯥꯏꯔꯤꯕ
ꯍꯥꯏꯌꯨ ꯍꯥꯏꯌꯨ ꯏꯇꯥꯎ ꯎꯝ
ꯍꯧ ꯁꯤꯡꯁꯠ ꯁꯥꯒꯠꯄꯁꯦ ꯍꯧꯖꯤꯛꯇꯤ ꯃꯇꯝꯒꯤꯒꯤ ꯃꯇꯨꯡ ꯃꯇꯨꯡꯏꯟꯅ ꯑꯅꯧ ꯑꯅꯅ ꯄꯣꯠ ꯆꯩꯩ ꯃꯁꯤꯡ ꯍꯦꯟꯒꯠꯂꯛꯄꯅꯤꯅ ꯇꯥꯡꯕꯁꯨ ꯍꯦꯟꯒꯠꯂꯛꯏꯗꯣ ꯊꯥꯎ ꯅꯣꯡ ꯇꯥꯡꯕ
ꯃꯥꯅꯤ ꯃꯥꯅꯦ ꯃꯥꯅꯦ ꯄꯣꯠ ꯆꯩ ꯍꯧꯖꯤꯛꯀꯤ ꯃꯇꯝ ꯌꯥꯝ ꯇꯥꯉꯦꯕꯀꯣ ꯎꯝ ꯍꯥꯏꯔꯕꯅꯤꯅꯀꯣ ꯃꯇꯝꯁꯤꯅꯁꯨ ꯑꯣꯏꯕꯅꯤ ꯑꯗꯒꯤ ꯏꯇꯥꯎ ꯑꯩꯁꯨ ꯑꯩ ꯑꯩ ꯀꯩꯅꯣ ꯇꯧꯋꯤ ꯁꯥꯟꯅꯕ ꯆꯠꯂꯝꯃꯤꯗꯅ ꯏꯇꯥꯎ ꯑꯩꯒꯤ ꯌꯣꯠ ꯁꯥꯟꯅꯕꯒꯤ ꯇꯧꯔꯝꯕꯗꯣ ꯑꯗꯨ ꯍꯧꯖꯤꯛꯇꯤ ꯑꯃꯨꯛ ꯁꯦꯟ ꯃꯊꯨꯝꯁꯤ ꯌ ꯊꯥꯈꯥꯏ ꯃꯑꯣ ꯂꯦꯞꯄꯤ ꯍꯥꯏꯇꯥꯔꯦꯇ ꯑꯁꯥ ꯏꯁꯥ ꯍꯛꯆꯥꯡ ꯁꯥꯟꯅꯕꯁꯤꯁꯨ ꯌꯥꯝ ꯄꯩꯁꯥ ꯌꯥꯝ ꯆꯪꯉꯤꯗꯇꯣ ꯃꯥꯒꯤ ꯗꯥꯏꯠ ꯅꯨꯡ ꯍꯥꯏꯥꯏ ꯍꯥꯏꯇꯥꯔꯦ ꯑꯩꯈꯣꯏ ꯑꯩꯈꯣꯏꯒꯤ ꯌꯦꯔꯨꯝ ꯁꯪꯒꯣꯝꯗꯁꯨ ꯌꯥꯗꯕ ꯃꯇꯥꯡ ꯂꯩꯕꯅꯤꯅꯀꯣ ꯑꯗꯒꯤ ꯑꯗꯨꯝ ꯅꯕꯁꯥꯡ ꯄ꯭ꯔꯣꯇꯤꯟ ꯍꯥꯏ ꯇꯥꯔꯦ ꯑꯩꯈꯣꯏꯒꯤ ꯈꯤꯇꯪ ꯆꯥꯗꯕꯁꯨ ꯌꯥꯗꯕꯅꯤꯅꯀꯣ ꯃꯁꯤ ꯑꯣꯏꯅꯕ ꯌꯥꯝꯗꯕꯤꯗ ꯀꯦꯖꯤ ꯑꯃꯃꯗꯤ ꯑꯃ ꯍꯥꯏ ꯇꯧꯅꯩꯌꯦꯕ ꯁꯥꯟꯅ ꯀꯥꯟꯗ ꯍꯥꯏꯗꯤ ꯑꯩꯈꯣꯏꯅ ꯄꯥꯏꯅꯤꯡꯉꯤꯕ ꯌꯣꯠꯇꯨꯒꯤ ꯃꯇꯨꯡ ꯏꯟꯅ ꯍꯥꯏꯇꯥꯥꯔꯦ ꯇꯥꯅ ꯑꯁ ꯌꯥꯝꯋꯥꯏꯗ ꯥꯇꯥꯎ ꯅꯍꯟ ꯏꯁꯥ ꯈꯔ ꯐꯧꯕꯅꯦ ꯍꯧꯖꯤꯛꯇ ꯑꯃꯨꯛ ꯈꯤꯇꯪ ꯃꯌꯦꯡ ꯇꯥꯕꯒꯨꯝꯅ ꯇꯧꯏꯤ ꯍꯥꯏꯇꯥꯔꯦ ꯇꯣ ꯍꯣꯏ ꯍꯌꯦꯡ ꯌꯨꯝ ꯀꯔꯤ ꯐꯖꯅ ꯑꯩꯩ ꯂꯣꯏꯔꯒ ꯑꯦ ꯏꯇꯥꯎ ꯄꯩꯁꯥ ꯆꯤꯜꯂꯁꯨ ꯏꯇꯥꯎꯗ ꯀꯨꯝ ꯍꯥꯏꯔꯛ
ꯑꯦ ꯍꯥꯏꯔꯣ ꯍꯥꯏꯔꯣ ꯏꯁꯥ ꯁꯥꯟꯅꯕ ꯈꯣꯠꯄ ꯏꯁꯥ ꯊꯥꯛꯄ ꯍꯥꯏꯁꯦ ꯍꯧꯖꯤꯛꯇꯤ ꯄꯩꯁꯥꯁꯨ ꯌꯥꯝ ꯆꯪꯉꯤꯗꯣ꯫ ꯑꯩ ꯍꯤꯗꯥꯛ ꯑꯃ ꯑꯃ ꯂꯩꯕ ꯍꯥꯏꯕꯁꯤ ꯄꯩꯁꯥꯒꯤ ꯉꯛꯇꯅꯤꯗꯣ ꯄꯩꯁꯥ ꯌꯥꯎ ꯑꯗꯨꯅꯗꯤ ꯌ ꯌꯥ ꯑꯗꯨꯅꯤ
ꯃꯟꯅꯤ
ꯐꯔꯦ ꯕꯥꯏ ꯅꯥꯗꯅꯕꯨ
ꯍꯧꯖꯤꯛꯇꯤ ꯄꯣꯠꯇꯕꯨ ꯌꯦꯔꯨꯝꯗꯕꯨ ꯍꯧꯖꯤꯛ ꯃꯌꯥꯝ ꯇꯥꯡꯉꯦ ꯌꯦꯔꯨꯝꯗꯕꯨ ꯎꯝ ꯏꯇꯧ ꯑꯗꯨꯅꯤ ꯌꯨꯝ ꯨꯎꯝ ꯀꯩ ꯖꯤꯅꯤꯠ ꯇꯧꯔꯤꯁꯦ ꯑꯁ ꯏꯇꯥꯎ ꯍꯣꯔꯦꯟ ꯅꯨꯃꯤꯗꯥꯡꯗꯨ ꯋꯥꯔꯤ ꯁꯥꯕ ꯌꯥꯔꯗꯤ ꯏꯇꯥꯎ ꯐꯣꯟ ꯀꯣꯛ ꯇꯧꯔꯛꯀꯦ꯫ ꯏꯇꯥꯎ ꯍꯣꯔꯦꯟ ꯎꯝ ꯏꯇꯥꯎ ꯑꯩ ꯑꯩ ꯏꯇꯥꯎ ꯊꯝꯃꯒꯦꯀꯣ ꯍꯣꯔꯦꯟ ꯑꯃꯨꯛ ꯇꯧꯔꯁꯤ ꯋꯥꯠꯂꯦ ꯎꯝ ꯊꯝꯃꯦ ꯊꯝꯃꯦ꯫